ꯍꯜꯂꯣ
ꯍꯜꯂꯣ
ꯍꯜꯂꯣ ꯍꯜꯂꯣ ꯎꯝ ꯇꯥꯏ ꯇꯥꯏ
ꯅꯨ
ꯑꯗꯨꯣ ꯊꯥꯔꯛꯄ ꯈꯣ ꯑꯗꯨꯗꯤ ꯑꯩ ꯂꯩꯦ
ꯉꯁꯥꯏ ꯅꯪ ꯍꯥꯏꯕꯗꯣ ꯌꯥꯗꯦ ꯑꯩꯒꯤ ꯔꯤꯐ꯭ꯔꯦꯁ ꯑꯣꯜ ꯇꯥꯛꯁ ꯇꯧꯔꯁꯨ
ꯈꯪꯗꯦ ꯑꯗꯨꯗꯤ ꯃꯇꯝ ꯉꯥꯏꯔꯣ ꯀꯩꯍꯎꯔꯤ ꯀꯩꯗꯧꯔꯤꯅꯣ
ꯄ꯭ꯔꯖꯦꯟꯇꯦꯁꯟꯒꯤ ꯄ꯭ꯔꯤꯄꯔꯦꯁꯟ ꯂꯣꯏꯔꯒ ꯂꯩꯔꯤꯅꯤ
ꯦꯦꯖꯦꯟꯇꯦꯁꯟ ꯇꯧꯕꯕ ꯀꯂꯦꯖ ꯂꯥꯛꯑꯒ ꯎꯝ ꯃꯤ ꯃꯥꯡꯗ ꯂꯥꯛꯑꯒ ꯂꯦꯞꯔꯒꯧ ꯇꯧꯔꯒ ꯂꯩꯕ꯭ꯔꯅꯦ
ꯑ ꯑꯗꯨ ꯑꯗꯨꯅꯦ
ꯑꯦꯁ ꯀꯃꯥꯏꯅ ꯇꯧꯒꯦ ꯃꯤ ꯃꯤ ꯌꯥꯝꯕ꯭ꯔꯥ ꯀ꯭ꯂꯥꯁ ꯀ꯭ꯂꯥꯁꯔꯨꯝꯗ
ꯌꯥꯝꯗꯤ ꯌꯥꯝꯃꯦ ꯍꯣꯏ
ꯏꯪꯂꯤꯁ ꯉꯥꯡꯕ꯭ꯔꯥ ꯅꯠꯇ꯭ꯔꯒ ꯃꯩꯇꯩꯂꯣꯟꯗꯅ ꯑꯥ ꯎ ꯑꯦ ꯑꯣꯏꯔꯝꯒꯅꯤ ꯑꯗꯨꯗꯤ꯫
ꯏꯁ ꯃꯤꯅꯤꯠ ꯃꯤꯅꯤꯠ ꯑꯅꯤꯗꯅꯦꯕꯀꯣ ꯃꯤꯅꯤꯠ ꯑꯅꯤꯗ ꯑꯩꯈꯣꯏꯒꯤ ꯁꯕ ꯇꯣꯄꯤꯛꯇꯨ ꯂꯣꯏꯍꯟꯅꯤꯡꯉꯥꯏꯅꯦꯕ ꯑꯩꯈꯣꯏꯅ꯫
ꯑꯗꯨ ꯅꯨꯡꯇꯤꯒꯤ ꯇꯧꯕ꯭ꯔꯥꯅꯦ?
ꯅꯠꯇꯦ ꯄ꯭ꯔꯖꯦꯟꯇꯦꯁꯟꯗꯨ ꯏꯟꯇꯔꯅꯦꯜ ꯃꯥꯔꯛꯀꯤꯅꯦꯕꯀꯣ ꯁꯤꯛꯁ ꯃꯥꯔꯛꯅꯦꯕ ꯑꯗꯨꯒꯤ
ꯀꯌꯔꯛꯗꯤ ꯇꯧꯔꯦ?
ꯁꯤꯃꯤꯁꯇꯔ ꯑꯃꯗ ꯑꯃ- ꯑꯃ꯫ ꯇꯅꯦ ꯄ꯭ꯔꯖꯦꯟꯇꯦꯁꯟ ꯇꯧꯔꯤꯗꯣ ꯂꯥꯁ ꯌꯤꯌꯥꯔꯁꯨ ꯇꯧꯈ꯭ꯔꯦ ꯍꯟꯗꯛꯁꯨ ꯍꯌꯦꯡ ꯑꯃꯨꯛ ꯇꯧꯗꯣꯏꯕ ꯑꯗꯨꯒꯤ ꯑꯁ ꯇꯜꯂꯦ꯫
ꯆꯥꯛ ꯆꯥꯔꯕꯣ?
ꯎꯝ꯫
ꯀꯩ ꯏꯟꯖꯥꯡ
ꯈꯥꯃꯦꯟ ꯆꯥꯏ ꯉꯁꯤꯗꯣꯖꯥꯏ ꯂꯣꯡꯉꯝꯗꯣ ꯑꯦꯠꯃꯤꯁꯟ ꯇꯧꯕ ꯆꯠꯄꯅꯦꯕ ꯃꯗꯣ
ꯅꯣꯏ ꯇꯧꯔꯕ꯭ꯔꯥ? ꯀꯃꯥꯏ ꯇꯧꯒꯦ ꯄꯩꯁꯥ ꯀꯌꯥ ꯆꯉꯦ?
ꯂꯤꯁꯤꯡ ꯃꯔꯤꯒ ꯆꯥꯝꯃ ꯆꯪ
ꯎꯝ ꯑꯗꯨ ꯀꯩꯗꯧꯉꯩ ꯀ꯭ꯂꯥꯁ ꯍꯧꯅꯤꯡꯉꯥꯏ ꯍꯥꯏꯔꯛ
ꯅꯣꯇꯤꯁ ꯊꯣꯛꯇ꯭ꯔꯤ ꯍꯥꯏꯌꯦ ꯑꯗꯨꯒꯤ ꯈꯪꯗꯦ ꯑꯣꯅꯔꯁ ꯄꯦꯄꯔꯗꯣ ꯏꯖꯨ ꯀꯦꯁꯟ ꯍꯥꯞꯈ꯭ꯔꯦ ꯑꯗꯨꯒ
ꯍꯧꯔꯗꯤ ꯐꯖꯅ ꯆꯠꯂꯣ ꯍꯥꯏꯌꯣ ꯅꯠꯇ꯭ꯔꯗꯤ ꯗꯤ ꯑꯦꯝ ꯀꯣꯂꯦꯖꯀꯤꯗꯤ ꯑꯥꯔꯠꯁ ꯑꯥꯔꯠꯁ ꯔꯣꯝꯗꯗꯤ ꯏꯁꯇ꯭ꯔꯤꯛ ꯑꯣꯏꯕꯅꯤꯕ ꯀꯣꯃꯔꯁ ꯔꯣꯝꯗꯗꯤ ꯈꯔ ꯂꯣꯁꯨ ꯑꯣꯏꯦ ꯑꯗꯨꯕꯨ ꯍꯟꯗꯛꯇꯤ ꯈꯪꯗꯦꯀꯣ ꯑꯗꯣ ꯑꯥꯔꯠꯁꯇꯤ ꯏꯁꯇ꯭ꯔꯤꯛ ꯊꯣꯏꯕ ꯕꯗ ꯅꯨꯡꯇꯤꯒꯤ ꯀꯣꯂꯦꯖ ꯆꯠꯂꯣ ꯅꯍꯥꯟꯒꯨꯝꯅ ꯀꯣꯂꯦꯖ ꯁ꯭ꯀꯨꯜ ꯀꯥꯗ꯭ꯔꯒ ꯑꯗꯨꯝ ꯔꯦꯟ ꯔꯨꯝꯗ ꯂꯩꯔꯒ ꯇꯧꯕꯗꯣ ꯌꯥꯔꯣꯏ ꯍꯥꯏꯌꯣ꯫
ꯑꯗꯨꯅꯦ ꯑꯩꯁꯨ ꯍꯥꯏꯔꯤꯅꯦ ꯍꯟꯗꯛꯇꯤ ꯅꯪ ꯂꯥꯏꯔꯤꯛ ꯄꯥꯗ꯭ꯔꯗꯤ ꯌꯥꯔꯣꯏꯀꯣ ꯍꯥꯏꯕꯅꯦꯕ꯫
ꯐꯒꯤꯇꯧꯕ ꯌꯥꯗꯦ꯫
ꯑꯩꯈꯣꯏ ꯑꯩꯈꯣꯏꯁꯨ ꯏꯪꯂꯤꯁꯀꯤ ꯗꯤꯄꯥꯔꯠꯃꯦꯟ ꯄꯤꯛꯅꯤꯛ ꯆꯠꯅꯤ ꯍꯥꯏꯕꯅꯤ
ꯀꯩꯗꯧ ꯉꯩ?
ꯑꯦꯛꯖꯥꯝ ꯑꯁꯤ ꯂꯣꯏꯔꯒ ꯆꯠꯀꯅꯤ ꯍꯥꯏꯕ
ꯑꯁ ꯏꯔꯥꯡꯒꯤ ꯃꯇꯥꯡꯗꯕꯨꯨ ꯀꯥꯏꯗ ꯆꯠ ꯇꯣꯏꯕ?
ꯏꯟꯇꯔꯅꯦꯠ ꯇꯧꯔꯅꯤꯗ꯫
ꯑꯗꯨ ꯑꯣꯏꯔꯁꯨ
ꯑꯦ ꯏꯟꯇꯔꯅꯦꯜ ꯇꯣꯔ ꯅꯠꯇꯦ ꯄꯤꯛꯅꯤꯛ ꯍꯥꯏꯕꯅꯦ ꯑꯣꯖꯥꯁꯤꯡ ꯌꯥꯎꯔ ꯒꯀꯣ
ꯑꯗꯨꯅꯦ ꯑꯗꯨ ꯄꯤꯛꯅꯤꯛ ꯆꯂ ꯁꯨ ꯃꯐꯝꯗꯨ ꯏꯝꯐꯥꯜꯒꯤ ꯃꯅꯨꯡꯗ ꯑꯣꯏꯔꯗꯤ ꯐꯕ ꯅꯠꯇ꯭ꯔꯒ ꯏꯝꯐꯥꯜꯒꯤ ꯃꯄꯥꯟꯗꯁꯦꯒꯤ ꯊꯤꯡꯉꯩꯕ ꯃꯤ ꯃꯐꯝꯗ ꯑꯣꯏꯔꯗꯤ ꯆꯠ ꯀꯩꯅꯣ ꯂꯣꯀꯦꯁꯟꯗꯣ ꯍꯥꯟꯅ ꯈꯪꯉꯗꯤ
ꯌꯥꯎꯔꯣꯏ ꯄꯩꯁꯥ ꯄꯩꯁꯥ ꯂꯩꯇꯦ ꯀꯔꯤꯅꯣ
ꯄꯩꯁꯥꯁꯨ ꯀꯌꯥ ꯀꯌꯥ ꯍꯣꯏ ꯆꯠꯇ꯭ꯔꯁꯨ ꯌꯥꯔꯦ ꯃꯇꯝ ꯃꯥꯡꯉꯦ ꯄꯤꯛꯅꯤꯛ ꯍꯥ ꯇꯧꯕ ꯆꯥꯇ꯭ꯔꯨꯛ
ꯇꯜꯂꯦ ꯄꯩꯁꯥꯗꯨ ꯐꯥꯔꯁꯇꯗꯤ ꯆꯥꯝꯃꯉꯥ ꯍꯥꯏꯕꯅꯦꯕ ꯑꯗꯨꯒ ꯑꯗꯨꯒ ꯆꯥꯇ꯭ꯔꯨꯛ ꯆꯥꯇ꯭ꯔꯨꯛ ꯇꯧꯔꯁꯦ
ꯆꯥꯇ꯭ꯔꯨꯛꯇꯨꯗꯤ ꯌꯥꯝ ꯃꯥꯜꯂꯤꯍꯦ ꯆꯥꯇ꯭ꯔꯨꯛꯇꯨꯅ ꯑꯩꯈꯣꯏ ꯄꯤꯛꯅꯤꯛꯀꯤ ꯃꯍꯨꯠꯇ ꯏꯁꯀꯥꯔꯁꯟ ꯇꯣꯔꯒꯨꯝꯕ ꯑꯁꯤ ꯏꯝꯐꯥꯜ ꯃꯅꯨꯡꯗ ꯆꯠꯄ ꯌꯥꯔꯦ ꯒꯥꯔꯤ ꯂꯧꯔꯒ ꯃꯣꯏ ꯃꯣꯏ ꯑꯣꯖꯥꯁꯤꯡ ꯅꯠꯇ꯭ꯔꯒ ꯅꯣꯏꯒꯤ ꯀ꯭ꯂꯥꯁꯀꯤ ꯎꯝ ꯀꯔꯤ ꯍꯥꯏꯁꯦ ꯔꯦꯄ꯭ꯔꯖꯦꯟꯇꯦꯇꯤꯚꯀꯤ ꯃꯣꯏ ꯆꯥꯅꯤꯡꯉꯥꯏ ꯃꯥꯜꯂꯦ ꯑꯗꯨꯁꯨ ꯌꯥꯝ ꯌꯥꯝꯃꯦ
ꯎꯝ ꯌꯥꯝꯃꯦ ꯑꯗꯨꯒ ꯅꯣꯏ ꯅꯍꯥꯟ ꯆꯠ ꯆꯠꯀꯅꯤ ꯍꯥꯏꯕꯗꯨ ꯐꯩꯗꯤꯡꯒꯥꯗꯔ ꯀꯔꯤ ꯀꯔꯥ ꯆꯠꯅꯤ ꯍꯥꯏꯕꯗꯣ
ꯑꯁ ꯈꯪꯗ꯭ꯔꯦ ꯃꯤ ꯑꯗꯨꯁꯨ ꯆꯠꯅꯤꯡꯉꯥꯏ ꯃꯤꯁꯤꯡꯗꯣ ꯌꯨꯝꯗ ꯆꯠꯈ꯭ꯔꯦꯅꯦ ꯄ꯭ꯂꯥꯟ ꯇꯧꯕꯤꯔꯒ
ꯏꯁ ꯑꯩ ꯑꯝꯐꯥꯎ ꯆꯠꯇ꯭ꯔꯤꯌꯦ ꯑꯗꯨꯒꯤ ꯑꯩꯁꯨ ꯌꯥꯎꯅꯤꯡꯕꯅꯦ
ꯑꯩꯁꯨ ꯆꯠꯇꯔꯤ ꯅꯣꯡꯃ ꯆꯠꯁꯦ ꯄꯩꯁꯥ ꯂꯔ
ꯅꯪ ꯅꯆꯤꯟ ꯅꯆꯤꯟꯗꯤ ꯌꯥꯝ ꯊꯤ ꯄꯩꯁꯥ ꯐꯪꯉꯗꯤ ꯋꯥꯇꯔ ꯄꯥꯛꯇ ꯄꯨꯕꯤꯒꯦ
ꯀꯅꯥꯅ ꯍꯥꯏꯕ ꯍꯥꯏ ꯋꯥꯇꯔꯄꯥꯥꯛꯇ ꯄꯨꯕꯤꯒꯦ ꯍꯥꯏꯅ
ꯅꯪ ꯅꯍꯥꯟꯗꯣ ꯃꯦꯁꯦꯁ ꯑꯩ ꯃꯦꯁꯦꯖ ꯊꯥꯔꯛꯄ ꯃꯇꯝꯗ ꯍꯣꯏ ꯄꯨꯕꯤꯒꯦ ꯍꯥꯏꯔꯒ
ꯋꯥꯇꯔ ꯄꯥꯛꯗꯤ ꯌꯥꯝ ꯂꯥꯞꯄꯅꯦꯍꯦ ꯁ꯭ꯋꯥꯏꯗꯒꯤ ꯑꯩ ꯑꯩ ꯑꯩ ꯐꯥꯎ ꯆꯠꯄ ꯐꯪꯗ꯭ꯔꯤꯌꯦ ꯀꯩ ꯋꯥꯇꯔ ꯄꯥꯠ
ꯄꯩꯁꯥ ꯂꯩꯇꯔꯦ ꯑꯃꯐꯥꯎ ꯂꯩꯇꯔꯦ ꯄꯩꯁꯥ
ꯅꯪꯒꯤ ꯑꯦꯀꯥꯎꯟꯗ ꯆꯪꯕꯗꯨ
ꯀꯣꯟꯅꯗꯦ ꯍꯟꯗ꯭ꯔꯦꯠꯁꯨ ꯁꯨꯗ꯭ꯔꯦ ꯑꯩꯒꯤ ꯑꯦꯀꯥꯎꯟꯗ ꯄꯩꯁꯥ ꯂꯩꯕꯗꯣ ꯍꯧꯖꯤꯛ ꯄꯩꯁꯥ ꯊꯥꯔꯛꯎ ꯄꯩꯁꯥ ꯂꯩꯔꯗꯤ ꯄꯩꯁꯥ ꯑꯝꯐꯥꯎ ꯂꯩꯇ꯭ꯔꯦ ꯍꯧꯖꯤꯛ ꯄꯥꯔꯁꯇ ꯑꯦꯝ ꯇꯤ
ꯑꯩꯁꯨ ꯂꯩꯇ꯭ꯔꯦ ꯂꯩꯇ꯭ꯔꯦ ꯂꯩꯇ꯭ꯔꯒ ꯑꯗꯨꯝ ꯂꯩꯕꯅꯦ ꯍꯤꯡꯈꯤꯕꯅꯦ ꯆꯥꯛꯇꯤ ꯐꯖꯅ ꯆꯥꯕꯤꯈ꯭ꯔꯦ
ꯏꯟꯁꯥꯡ ꯑꯍꯥꯎꯕꯁꯨ ꯆꯥꯕ ꯐꯪꯗ꯭ꯔꯦ ꯄꯩꯁꯥ ꯂꯩꯇꯕꯒꯤ
ꯑꯩꯈꯣꯏꯁꯨ ꯏꯟꯖꯥꯡ ꯑꯍꯥꯎꯕ ꯆꯥꯕ ꯐꯪꯗꯦꯗ ꯄꯩꯁꯥ ꯈꯔ ꯂꯩꯕꯒꯤ ꯌꯦꯟꯒꯨꯝ ꯂꯧꯔꯒ ꯆꯥꯕꯅꯦ ꯄꯨꯛꯁꯤꯗꯤ
ꯑꯩꯈꯣꯏꯗꯤ ꯆꯥꯛ ꯈꯛꯇ ꯆꯥꯔ
ꯏꯟꯖꯥꯡ ꯍꯥꯎꯕ ꯌꯥ ꯑꯩꯈꯣꯏꯗ ꯑꯩꯈꯣꯏꯗ ꯂꯐꯨ ꯊꯔꯣ ꯌꯥꯝ ꯂꯩꯌꯦ ꯆꯥꯒꯦꯔꯣ ꯍ ꯅꯍꯥꯟ ꯌꯨꯝꯗꯒꯤ ꯃꯣꯏ ꯊꯥꯔꯛꯄ
ꯑꯁ ꯑꯩꯈꯣꯏ ꯌꯨꯝꯗ ꯀꯩ ꯀꯩꯅꯣ ꯂꯤꯆꯤꯗꯣ ꯌꯥꯝ ꯂꯣꯏꯁ ꯃꯣꯏꯗꯣ ꯂꯤꯆꯤ ꯌꯥꯝ ꯆꯥꯕ ꯐꯪꯉꯦ
ꯆꯥ ꯑꯗ ꯍꯥꯎꯕ꯭ꯔꯥ ꯍꯥꯎꯋꯦ ꯍꯥꯏꯕ꯭ꯔꯥ
ꯍꯥꯎꯕ ꯃꯥꯜꯂꯦꯕ
ꯊꯨꯝꯔꯝꯒꯅꯤ ꯀꯨꯏꯅ ꯑꯗꯨꯝ ꯆꯍꯤ ꯀꯨꯏꯅ ꯎꯝ ꯀꯩꯅꯣ ꯇꯧꯕꯒꯤ
ꯕꯔꯅꯀꯣ ꯌꯥꯝ ꯍꯩꯄꯥ ꯁꯥꯕꯗ ꯑꯩꯗꯤ ꯔꯨꯝꯗ ꯂꯩꯔꯒ ꯆꯥꯒꯅꯤ ꯑꯗꯨꯃꯥꯏꯅ ꯍꯥꯏ ꯍꯥꯏꯌꯦ
ꯎꯝ ꯁꯤꯁꯁ- ꯎꯝ ꯍꯨꯝ-ꯍꯨꯝ- ꯍꯝ-ꯍꯝ-
ꯑꯦꯕ꯭ꯔꯤꯒꯤꯇꯤꯒꯤ ꯇꯥꯏꯞꯇꯀꯣ ꯔꯨꯝꯗ ꯂꯩꯔꯒ ꯆꯥꯔꯒ ꯂꯩꯅꯤ ꯑꯗꯨꯃꯥꯏꯅ ꯍꯥꯏ ꯍꯥꯏꯌꯦ
ꯌꯥꯝ ꯄꯤꯔꯛ ꯄꯤꯔꯛꯄ ꯃꯥꯜꯂꯦꯅꯦ ꯑꯗꯨꯗꯤ
ꯉꯁꯤꯗꯣ ꯃꯣꯏ ꯂꯣ ꯂꯣ ꯂꯣꯏꯁ ꯃꯣꯏꯗꯣ ꯂꯥꯛ ꯄ ꯃꯥꯜꯂꯦ ꯈꯨꯟꯇ ꯀꯣ ꯑꯩꯈꯣꯏ ꯈꯨꯟꯗ ꯑꯗꯨꯒ ꯑꯑ- ꯑꯩꯈꯣꯏ ꯑꯩꯈꯣꯏ ꯌꯨꯝ ꯗ ꯑꯁꯤ ꯂꯤꯆꯤꯗꯣ ꯊꯝꯕꯗ ꯃꯣꯏꯅ ꯂꯣꯏ ꯄꯨꯕꯅꯤ ꯍꯥꯏꯌꯦ
ꯃꯤꯗꯤ ꯌꯣꯜꯂꯒ ꯂꯩꯔꯦ ꯑꯩꯈꯣꯏꯒꯤꯗꯤ ꯌꯣꯟꯅꯤꯉꯥꯏꯁꯨ ꯂꯩꯇꯕ ꯃꯥꯜꯂꯦ ꯑꯗꯨꯗꯤ
ꯎꯝ
ꯂꯩꯀꯥꯏꯒꯤ ꯑꯉꯥꯡꯁꯤ ꯁꯤꯡꯅꯒ ꯍꯨꯔꯥꯟꯂꯒ ꯆꯥꯔꯝꯒꯅꯤ ꯁꯣꯏꯗ꯭ꯔꯦ ꯑꯗꯨꯗꯤ
ꯆꯥꯕ ꯁꯨꯛꯐꯪ ꯐꯪꯗ꯭ꯔꯦ
ꯂꯤꯆꯤ ꯆꯥꯕ ꯐꯪꯗ꯭ꯔꯦ ꯍꯩꯈꯥ ꯆꯥꯕ ꯐꯪꯗ꯭ꯔꯦ ꯑꯗꯨꯒ ꯁꯍꯍ ꯑꯑ ꯁꯨꯒꯔ ꯑꯦꯄꯜ ꯁꯨ ꯆꯥꯕ ꯐꯪꯗ꯭ꯔꯦ ꯀꯁꯇꯔꯗ ꯑꯦꯄꯥꯜꯗꯨ
ꯅꯍꯥꯟꯗꯣ ꯀꯁꯇꯥꯔꯗ ꯑꯦꯄꯜꯗꯣ ꯌꯣꯟꯅꯤꯡꯉꯥꯏ ꯍꯪꯕꯅꯦ ꯖꯨꯔꯤꯁꯀꯤ ꯃꯃꯥꯗꯨ
ꯌꯣꯟꯕ꯭ꯔꯥꯗꯣ
ꯍꯦꯛꯄꯤꯌꯣ ꯍꯥꯏꯕꯅꯦꯕꯀꯣ ꯑꯗꯣ ꯏꯃꯥꯅ ꯃꯨꯟꯗ꯭ꯔꯤꯌꯦ ꯃꯨꯟꯔꯀꯥꯟꯗ ꯍꯦꯛꯄꯤꯒꯦ ꯍꯥꯏꯕꯅꯦꯕ
ꯏꯔꯥꯡ ꯑꯗꯨ ꯊꯣꯛꯑꯒ ꯂꯩꯔꯦ ꯑꯗꯩ ꯍꯣꯏ ꯃꯃꯜꯗꯤ ꯇꯥꯡꯉꯝꯒꯅꯤ ꯀꯁꯇꯔꯗ ꯑꯦꯄꯜꯗꯨ ꯌꯥꯝ ꯄꯥꯛ ꯐꯪꯅꯗꯦꯕ
ꯀꯦꯖꯤꯗ ꯆꯥꯝꯃ ꯍꯥꯏ
ꯁꯍ ꯑꯗꯨꯗꯤ ꯀꯁꯇꯔꯗ ꯑꯦꯄꯜ ꯑꯍꯨꯝ ꯃꯔꯤ ꯇꯧꯔꯗꯤ ꯀꯦꯖꯤ ꯑꯃ ꯇꯥꯔꯅꯤꯅꯦ ꯁꯥꯏꯁ
ꯄꯩꯁꯥ ꯂꯩꯇꯕꯒꯤ ꯑꯁ
ꯄꯩꯁꯥ ꯂꯩꯇꯕ ꯋꯥꯔꯤ ꯈꯛꯇꯤꯅꯦ ꯑꯩꯗꯣ ꯑꯁ ꯁꯟꯗꯦꯅ ꯏꯟꯇꯔꯚꯤꯌꯨ ꯑꯃꯨꯛ ꯆꯠꯀꯦ
ꯁꯨꯇꯤ ꯑꯣꯏꯕ꯭ꯔꯥ ꯍꯌꯦꯡꯁꯦ
ꯌꯦꯡꯁ ꯁꯨꯇꯤ ꯅꯠꯇꯦ ꯁꯟꯗꯦꯗ ꯆꯠꯀꯦ ꯏꯟꯇꯔꯚꯤꯌꯨꯗ ꯁꯟꯗꯦꯗ
ꯄꯩꯁꯥ ꯐꯪꯂꯉꯗꯤ ꯍꯦꯛ ꯊꯥꯕꯤꯔꯛꯑꯣ ꯍꯌꯦꯡ ꯕꯔꯥ ꯄꯤꯗꯣꯏꯅꯦ
ꯑꯁ ꯑꯩꯈꯣꯏꯒꯤꯁꯨ ꯃꯇꯝ ꯌꯧꯒꯗꯧꯔꯦ ꯕꯔꯥ ꯄꯤꯅꯤꯡꯉ
ꯄꯩꯁꯥ ꯂꯩꯇꯦ ꯏꯃꯥꯅ ꯅ ꯅꯠꯇꯦꯗ ꯅꯤꯌꯣ ꯅꯤꯌꯣ ꯑꯗꯨꯃꯥꯏꯅ ꯍꯥꯏꯔꯒ ꯂꯩꯔꯦꯃ ꯀ
ꯔꯝꯂꯤ ꯂꯤꯄꯤ ꯏꯗꯨ ꯏꯅꯦꯦ ꯏꯂ ꯠꯇꯕꯒꯤꯅꯦ ꯑꯩꯈꯣꯏꯁꯨ ꯀꯔꯤ ꯎꯄꯥꯏ ꯂꯩꯕꯅꯤ ꯏ ꯂꯧ ꯂꯧꯔꯒ ꯂꯩꯏꯕ ꯅꯪꯄꯥꯔꯤ
ꯐꯅꯤ ꯌꯦꯔꯂꯑꯃ ꯑꯗꯨ ꯑꯗꯣ ꯉꯁꯤ ꯃꯉ ꯁꯝꯀꯞ ꯀꯛꯀꯅꯦꯕꯀꯣ ꯁꯣꯝ ꯀꯥꯞꯄꯁꯨ ꯄ꯭ꯔꯣꯒ꯭ꯔꯦꯁꯇꯣ ꯎꯗꯦ
ꯀꯣꯛꯇꯨꯗ ꯌꯥꯝ ꯆꯥꯎꯔꯝꯒꯅꯤ ꯆꯥꯎꯕꯗꯨꯗ ꯆꯥꯎꯔꯝꯒꯅꯤ ꯑꯗꯨꯣ ꯄꯩꯁꯥ ꯄꯤꯔꯤꯒ ꯀꯛꯄ
ꯎꯝ
ꯑꯦ ꯄꯩꯁꯥ ꯇꯥꯡꯉꯤ ꯄꯩꯁꯥ ꯇꯤꯡꯉꯦ ꯑꯗꯨꯗꯤ
ꯄꯩꯁꯥꯗꯣ ꯌꯥꯡꯈꯩ ꯌꯥꯡꯈꯩ
ꯐꯖꯅ ꯀꯞꯆ꯭ꯔꯒ
ꯁꯝ ꯀꯛꯄ ꯆꯠꯄꯅꯦꯕ ꯑꯗꯨꯗꯤ ꯁꯝ ꯀꯛꯄ ꯍꯦꯛ ꯂꯧꯔꯦ ꯕꯕꯔꯗ ꯀꯈꯤꯗꯅ ꯑꯗꯨꯃꯥꯏꯅ ꯍꯥꯏꯪꯉꯤ ꯀꯇꯗ ꯍꯥꯏꯌꯦ
ꯑꯣ ꯁꯃ
ꯑ ꯐꯔꯦ ꯐꯔꯦꯗꯤ ꯃꯔ
ꯅꯤ ꯀꯃ ꯀ
ꯑ ꯑ ꯍꯣꯏ ꯊꯃꯦ ꯊꯃꯦ ꯃꯥ ꯐꯔꯁꯦ